ꯑꯥꯎ
ꯎ ꯇꯞꯣ
ꯎꯝ ꯇꯥꯔꯦ
ꯀꯩꯗꯧꯔꯤꯕꯅꯣ
ꯐꯃꯨꯡꯗ ꯐꯝꯅꯤ
ꯑꯉꯥꯡ ꯁꯦꯅꯕ꯭ꯔꯥ
ꯑꯉꯥꯡ ꯑꯉꯥꯡꯁꯦ ꯃꯄꯥꯟꯗ ꯊꯥꯗꯣꯛꯑꯝꯃꯒ ꯃꯅꯨꯡꯗ ꯐꯝꯃꯤꯅꯦ ꯈꯔ ꯈꯔꯁꯨ ꯊꯥꯗꯣꯛꯀꯦ ꯍꯥꯏꯅ
ꯑꯥ ꯃꯤ ꯌꯦꯡꯕꯨꯗꯤ ꯂꯩꯔꯝꯒꯅꯤꯅꯦ
ꯎꯝ ꯑ
ꯀꯔꯤ ꯀꯔꯤ ꯃꯊꯪ ꯆꯥꯕ꯭ꯔꯣ ꯉꯁꯤꯗꯤ
ꯁꯧꯒꯔꯤꯅꯦ
ꯁꯒ꯭ꯔꯤꯗ ꯍꯒꯅꯦ
ꯑꯁ ꯆꯃꯟꯗꯅ ꯈꯪꯗ꯭ꯔꯦ ꯁꯧꯒ꯭ꯔꯤ ꯁꯒ꯭ꯔꯤ ꯁꯧꯒ꯭ꯔꯤ ꯍꯥꯏꯅ
ꯑ
ꯏꯟꯁꯥꯡ ꯍꯥꯡꯕꯗ ꯈꯨꯝꯅꯤꯉꯥꯏ ꯏꯀꯥꯏꯕ ꯍꯧꯔꯦ
ꯑꯩꯁꯨ ꯁꯧꯒ꯭ꯔꯤ ꯂꯩꯌꯦ ꯑꯗꯨꯒꯤ ꯍꯣꯔꯦꯟ ꯆꯥꯁꯤꯔꯥ ꯈꯪꯗ꯭ꯔꯦ
ꯃꯣꯏꯗꯤ ꯀꯩꯅ ꯁꯪ ꯆꯔꯒꯦ
ꯑꯩ ꯉꯁꯤ ꯀꯩꯅꯣꯒꯤꯗꯣ ꯒ꯭ꯔꯤꯟꯖꯔ ꯑꯁꯥꯡꯕꯗꯣ
ꯎꯝ
ꯁꯥ
ꯎꯝ
ꯀꯩꯅꯣꯒꯤ ꯅꯆꯥ ꯅꯨꯄꯥꯒ ꯅꯆꯥꯅꯨꯄꯤꯒ ꯌꯥꯝ ꯆꯥꯎꯔꯝꯕꯅꯤꯅꯦ
ꯍꯣꯏ ꯑꯁ ꯆꯥꯎꯕ ꯍꯥꯏꯁꯤꯔꯥ ꯆꯥꯎꯗꯕ ꯍꯥꯏꯁꯤꯔꯥ ꯁꯦꯟꯅꯕ ꯋꯥꯕꯗꯣ ꯑꯗꯨꯒꯤ ꯃꯇꯝ ꯑꯣꯏꯔꯦ
ꯆꯥꯎꯁꯨ ꯆꯥꯎꯔꯝꯃꯅꯤ ꯁꯥꯊꯤ ꯁꯥꯊꯤꯔꯝꯃꯅꯤꯅꯦ ꯃꯄꯥ ꯃꯥꯜꯂꯤ ꯃꯄꯥ ꯃꯥꯜꯂꯤꯗꯤ
ꯍꯪ꯭ꯔꯦ ꯅꯣꯏꯅ ꯈꯪꯉꯤꯗꯨꯅꯤ ꯃꯄꯥ ꯃꯥꯟꯕ ꯃꯥꯟꯗꯕ ꯍꯥꯏꯕꯗꯨꯗꯤ
ꯑ
ꯑꯩꯁꯨ ꯃꯥꯟꯕꯅꯤꯗ
ꯑꯥ ꯅꯨꯄꯥꯗꯗꯤ ꯅꯆꯥꯅꯨꯄꯥ ꯅꯆꯥꯅꯨꯄꯥ ꯑꯗꯨꯗꯤ ꯃꯄꯥ ꯃꯥꯜꯂꯤꯅꯦ
ꯎꯝ
ꯁꯞ ꯁ ꯁꯞ ꯃꯅ ꯁꯞꯂꯣ ꯆꯞ ꯃꯥꯟꯅꯏꯑꯕ ꯅꯨꯄꯤ ꯅꯨꯄꯤ ꯑꯍꯟꯁꯨ ꯈꯔ ꯃꯥꯟꯕꯒꯨꯝ ꯇꯧꯋꯅꯦ
ꯎꯝ ꯍꯣꯏ ꯃꯄꯥꯕꯨ ꯈꯪꯕꯁꯤꯡꯗꯤ ꯃꯄꯥ ꯃꯥꯜꯂꯤ ꯍꯥꯏꯅ ꯑꯌꯥꯝꯕꯅ ꯍꯥꯏꯗ ꯈꯪꯗꯕꯁꯤꯡꯅ ꯃꯃꯥ ꯃꯥꯜꯂꯤ ꯍꯥꯏꯕ
ꯑꯥ ꯑꯅꯤꯃꯛꯅꯤꯅ ꯑꯗꯨ ꯑꯅꯤꯃꯛ ꯃꯥꯟꯅ ꯇꯥꯔꯦꯅꯦ
ꯎꯝ ꯑꯗꯣ ꯃꯥꯟꯗ꯭ꯔꯗꯤ ꯑꯃꯨꯛ ꯌꯥꯔꯣꯏꯗꯕꯅꯤꯅꯦ ꯍꯧꯖꯤꯛꯀꯥꯟꯗꯤ
ꯑ ꯑꯗꯟꯅꯦ ꯃꯄꯥ ꯃꯃꯥꯅ ꯁꯦꯝꯂꯒ ꯃꯤ ꯑꯇꯣꯞꯄꯗ ꯃꯥꯜꯂꯗꯤ ꯌꯥꯗꯦꯕ
ꯍꯗꯅꯦ
ꯃꯥꯗꯤ ꯀꯅꯥꯋꯥ ꯍꯜꯂꯛꯀꯅꯤ ꯍꯥꯏꯕ꯭ꯔꯣ
ꯈꯪꯗ꯭ꯔꯦꯗ ꯍꯟꯗꯛ
ꯎꯝ ꯊꯕꯛ ꯀꯩꯅꯣꯒꯤ ꯊꯕꯛ ꯌꯥꯝ ꯆꯤꯟꯅ ꯃꯥꯜꯂꯦꯅꯦ ꯑꯗꯨꯏꯗꯤ ꯑꯗꯨ ꯃꯈꯥꯔꯣꯝꯗ ꯈꯨꯟꯗ ꯎꯝ ꯎꯝ
ꯊꯥꯎꯁꯨ ꯄꯥꯛ ꯄꯥꯛ ꯐꯥꯎꯅꯗꯦ
ꯑ
ꯌꯨꯝꯗ ꯑꯗꯨꯝ ꯂꯩ
ꯑꯥ ꯉꯁꯤ ꯂꯩꯗꯣꯏꯅꯦ ꯑꯥ ꯀꯔꯤꯁꯨ ꯇꯧꯅꯤꯡꯉꯥꯏ ꯂꯩꯗꯣꯏꯅꯦ ꯑꯗꯨꯝ ꯇꯨꯝꯕ ꯍꯤꯞꯄ ꯀꯩꯅꯣ ꯀꯩꯅꯣ ꯑꯗꯨꯝ ꯌꯦꯡ ꯁꯦꯠꯂꯒ ꯂꯩꯕꯅꯤ
ꯎꯝ
ꯊꯕꯛ ꯂꯩꯇꯕꯅꯤꯅ
ꯎꯝ
ꯃꯥꯒꯤ
ꯅꯨꯄꯤ ꯊꯤꯔꯕꯣ ꯅꯪꯗꯤ
ꯑꯁ ꯅꯍꯥꯟꯗꯒꯤ ꯊꯤꯈ꯭ꯔꯦꯅꯦ ꯅꯕꯥꯅꯤꯗꯒꯤꯗꯤ ꯍꯜꯂꯝꯒꯅꯤ ꯑꯩꯅ
ꯑꯣ ꯑꯩꯗꯤ ꯈꯪꯗꯕ ꯍꯧꯖꯤꯛ ꯍꯟꯗꯛꯇ ꯉꯥꯏꯗꯤ ꯈꯪꯕ
ꯑ ꯑꯦ ꯅꯍꯥꯟ ꯑꯩꯈꯣꯏ ꯀꯩꯅꯣꯒꯤ ꯇꯧꯕ ꯃꯇꯝꯇꯁꯨ ꯂꯥꯛꯏꯅꯦ ꯅꯪꯒꯤ ꯌꯨꯝꯗ ꯑꯩꯈꯣꯏ ꯍꯥꯟꯅ ꯑꯩꯈꯣꯏ ꯑꯩꯈꯣꯏ ꯄꯨꯟꯕ ꯃꯇꯝꯗ ꯀꯣ ꯑꯩ ꯎꯝꯗ ꯂꯑ ꯁꯥꯡꯪ ꯃꯗꯤ ꯁꯒꯗꯦꯗꯗꯨ ꯀꯥꯟꯅ ꯑꯣꯏꯒꯦ ꯊꯣꯉꯥꯟꯗ ꯂꯦꯞꯂꯒ ꯑꯩꯈꯣꯏ ꯑꯃꯨꯛꯀ
ꯑꯣ ꯑꯗꯨꯒꯤ ꯑꯣꯏꯔꯝꯃꯅꯤ ꯑꯩꯗꯤ ꯈꯪꯗ꯭ꯔꯕ
ꯑꯥ ꯑꯗꯨꯒꯤꯔꯥꯡ ꯑꯗꯨꯒꯤꯅꯤ ꯑꯩꯈꯣꯏ ꯀꯩꯅꯣꯒꯤ ꯅꯪ ꯃꯄꯥꯒ ꯑꯩꯈꯣꯏ ꯌꯥꯝ ꯇꯤꯅꯥꯏꯅꯦ
ꯎꯝ
ꯑꯗꯒꯤ ꯅꯍꯥꯟ ꯑꯩꯈꯣꯏ ꯆꯠꯃꯤꯟꯅꯔꯒ ꯑꯗꯨ ꯀꯩꯅꯣ ꯇꯧꯕꯒꯤ ꯑꯗꯨꯝ ꯂꯦꯞꯄꯦ ꯑꯃꯨꯀ ꯀꯩꯅꯣꯒꯤ ꯑꯪꯀꯜꯒꯤ ꯌꯨꯝꯁꯨ
ꯎ
ꯑꯪꯀꯜꯒꯤ ꯌꯨꯝꯁꯨ ꯑꯩꯈꯣꯏ ꯏꯇꯣꯏ ꯏꯇꯣꯏꯅ ꯊꯦꯡꯅꯩꯕ
ꯎꯝ ꯍꯪꯅꯒ ꯈꯪꯉꯦ ꯍꯥꯏ
ꯑꯥ
ꯑꯩꯗꯤ ꯈꯪꯗ꯭ꯔꯕꯅꯤꯅ
ꯎꯝ
ꯑꯉꯥꯡꯁꯤꯡꯗꯤ
ꯑꯉꯥꯡꯁꯤꯡꯗꯤ ꯅꯨꯄꯤ ꯑꯅꯤ ꯅꯨꯄꯥ ꯑꯃ ꯅꯨꯄꯥꯅ ꯈ꯭ꯋꯥꯏꯗꯒꯤ ꯑꯉꯥꯡ ꯀꯣ
ꯎꯝ
ꯅꯕꯥꯅꯤꯒꯤꯗꯤ ꯌꯥꯝ ꯀꯨꯏꯗꯕ ꯃꯥꯜꯂꯦꯅꯦ ꯆꯍꯤ ꯃꯉꯥ ꯇꯔꯨꯛ ꯌꯧꯔꯕ꯭ꯔꯣ ꯇꯔꯦꯠ ꯎꯝ
ꯅꯥꯎꯔꯤ
ꯎꯝ ꯑꯩꯗꯤ ꯇꯨ ꯊꯥꯎꯖꯟ ꯁꯤꯛꯁꯇꯤꯟꯗꯒꯤ ꯂꯨꯍꯣꯡꯈ꯭ꯔꯦꯅꯦ
ꯎꯝ ꯑꯩꯈꯣꯏꯗꯤ ꯑꯗꯨꯒꯤ ꯑꯗꯨꯒꯤ ꯑꯗꯨꯗ ꯈꯪ ꯈꯪ ꯐꯥꯎ ꯈꯪꯅꯗ꯭ꯔꯤꯗ
ꯑ ꯑ ꯑꯗꯨ ꯑꯣꯏꯔꯝꯒꯅꯦ
ꯑꯗꯨꯒꯤ ꯃꯇꯝꯗ ꯅꯨꯄꯤ ꯑꯃ ꯅꯣꯏ ꯇꯤꯟꯅꯕꯗꯨ ꯅꯨꯄꯤ ꯑꯃ ꯊꯤꯍꯜꯂꯗꯤ ꯐꯒꯗꯕ
ꯅꯪ ꯂꯥꯛꯄꯁꯦ ꯌꯥꯝ ꯐꯔꯦ ꯃꯥꯁꯦ ꯃꯥꯁꯤꯀꯣ ꯑꯗꯨꯝ ꯐ꯭ꯔꯤꯗ ꯆꯠꯂꯦꯕ ꯅꯪ ꯂꯥꯛꯇ꯭ꯔꯗꯤ ꯑꯇꯣꯞꯄ ꯑꯇꯣꯞꯄ ꯃꯤ ꯑꯣꯏꯔꯗꯤꯀꯣ ꯑꯦ ꯆꯥꯍꯜꯂꯣꯏ ꯆꯥꯍꯜꯂꯣꯏꯅꯀꯣ ꯑꯩꯈꯣꯏ ꯄꯨꯟꯕ ꯃꯇꯝ ꯂꯩꯔꯔꯣꯏꯕ
ꯎꯝ
ꯅꯪ ꯂꯥꯛꯄꯒꯤ ꯑꯩꯈꯣꯏ ꯑꯗꯨꯝ ꯅꯤꯇꯤꯛ ꯆꯠꯐꯝ ꯑꯗꯨꯝ ꯆꯠꯂꯒ ꯂꯩ ꯑꯗꯨꯁꯨ ꯀꯔꯤꯁꯨ ꯍꯥꯏꯔꯛꯇꯕ ꯑꯗꯨꯒꯤ ꯊꯥ ꯊꯥ ꯆꯠꯂꯨꯁꯨ ꯀꯣ
ꯍꯥꯏꯔꯤꯅꯤꯅꯦ ꯑꯩꯁꯨ ꯌꯥꯗꯕꯒꯤꯅꯦ ꯃꯅꯥ ꯌꯥꯝ ꯀꯟꯕ
ꯑ
ꯃꯀꯣꯛ ꯄꯤꯛꯇ꯭ꯔꯨ ꯄꯤꯛꯑꯒ ꯃꯅꯥ ꯌꯥꯝ ꯀꯟꯕ
ꯑ ꯌꯥꯝ ꯏꯅꯦ
ꯎꯝ
ꯎ ꯋꯥꯔꯤ ꯁꯥꯕꯁꯨ ꯅꯨꯡꯉꯥꯏꯌꯦ ꯀꯩꯅꯣꯒꯤ ꯋꯥꯔꯤꯗꯣ ꯅꯣꯛꯅꯤꯡꯕ ꯂꯛꯕꯒ ꯋꯥꯔꯤ ꯑꯗꯨꯝ ꯉꯥꯛꯇ ꯂꯤꯔꯛ ꯀ ꯍꯤꯃꯥꯡꯒꯣꯟꯗ ꯋꯥꯔꯤ ꯁꯥꯔꯗꯤ
ꯑꯣ ꯑꯗꯣ ꯄꯥꯈꯪ ꯑꯣꯏꯔꯤꯀꯥꯟꯗ
ꯅꯠꯇꯦ ꯄꯥꯈꯪ ꯄꯥꯈꯪ ꯑꯣꯏꯗ꯭ꯔꯤꯉꯩꯗ ꯅꯝꯕꯔ ꯑꯅꯤ ꯂꯥꯛꯄ ꯇꯝꯕꯁꯨꯅꯦ
ꯑꯗꯨꯝ ꯀꯔꯤ ꯐꯥꯒꯤ ꯑꯣꯏꯔꯁꯨꯀꯣ ꯌꯥꯝ ꯌꯥꯝ ꯃꯥꯟꯅ ꯑꯗꯨꯝ ꯉꯥꯡꯕꯅꯤ
ꯑꯥ ꯑꯗꯨ ꯎꯝ ꯃꯥꯅꯦ
ꯆꯥꯛꯊꯨꯔꯦ ꯅꯣꯏꯅ ꯅꯨꯄꯤ ꯑꯇꯣꯞꯄ ꯁꯤꯟꯕꯤꯔꯗꯤ ꯑꯩ ꯂꯥꯛꯑꯣꯏꯗꯕꯅꯦꯕ
ꯑꯦ ꯅꯪ ꯂꯥꯛꯄꯅ ꯅꯪ ꯅꯪ ꯅꯪ ꯂꯥꯛꯄꯅ ꯐꯥꯏꯕ ꯑꯩꯈꯣꯏꯗꯤ ꯑꯗꯨꯝ ꯑꯩꯈꯣꯏ ꯄꯨꯟꯕ ꯃꯇꯝꯁꯨ ꯂꯩꯑ ꯑꯗꯨꯒꯤ ꯆꯠꯂꯒ ꯀꯔꯤ ꯀꯩꯅꯣ ꯇꯧꯔꯕꯨ ꯖꯥ ꯖꯥ ꯇꯧꯕꯁꯨ ꯀꯣ ꯑꯗꯨꯝ ꯇꯨꯃꯤꯟꯅ ꯂꯩꯕ ꯑꯗꯨꯅ ꯐꯩꯗ
ꯑꯗꯨꯔꯤꯅꯦ ꯑꯗꯣ
ꯃꯅꯨꯡꯗꯗꯤ ꯑꯩꯅ ꯉꯥꯡ ꯉꯥꯡꯉꯒ ꯂꯩꯔꯦꯕ ꯅꯣꯏꯅ ꯈꯪꯅꯤꯡꯕꯒꯤ
ꯑ ꯃꯥꯗꯤꯀꯣ ꯑꯁꯦꯡ ꯌꯥꯝ ꯑꯐꯕ ꯀꯩꯅꯣꯒꯤ ꯂꯩꯌꯦꯕ ꯃꯉꯣꯟꯗ ꯀꯩꯅꯣꯒꯤ ꯅꯪꯅ ꯉꯥꯡꯅꯁꯨ ꯃꯄꯥꯟ ꯊꯣꯛꯂꯗꯤ ꯌꯥꯝ ꯅꯧꯔꯒ ꯑꯁ ꯍꯂꯔ ꯀ ꯀꯣ
ꯎꯝ ꯎꯝ
ꯑꯩ ꯑꯩꯅ ꯑꯇꯣꯞꯄ ꯅꯨꯄꯥꯗꯤ ꯀꯩꯅꯣꯒꯤ ꯇꯧꯋꯕ
ꯎꯝ
ꯃꯥ ꯅꯨꯄꯤꯅ ꯆꯩꯔꯒ ꯂꯥꯛꯑꯕꯗꯤ ꯃꯔꯨꯞ ꯃꯄꯥꯡ ꯑꯩꯈꯣꯏꯗ ꯑꯁ ꯕꯥ ꯑꯩꯒꯤ ꯅꯨꯄꯤ ꯉꯁꯤꯗ ꯆꯠꯔꯛꯑꯅꯤ ꯑꯁ ꯑꯥꯏ ꯅꯨꯡꯉꯥꯏꯇꯦꯅꯦ ꯁꯨꯃꯥꯏꯅ ꯀꯥꯎꯣ ꯑꯗꯨꯃꯥꯏꯅ ꯑꯩꯅ ꯑꯗꯨ ꯑꯃꯅ ꯆꯩꯔꯒ ꯂꯥꯛꯅꯦ ꯑꯁ ꯑꯩ ꯉꯁꯤ ꯈꯔ ꯅꯨꯡꯉꯥꯏꯇꯕ ꯑꯗꯨꯒꯤ ꯑꯗꯨ ꯑꯗꯨꯒꯤ ꯋꯥꯔꯤꯗ ꯐꯣꯡꯗꯣꯛꯆꯕꯀꯣ ꯑꯗꯨ ꯃꯤ ꯂꯩꯌꯦꯕ ꯑꯗ ꯃꯥꯗꯤ ꯁꯨꯛꯂꯩ ꯂꯩꯇꯦ ꯌꯥꯝ ꯍꯔꯥꯎꯅꯀꯣ ꯃꯤꯒꯤ ꯃꯔꯛꯇ ꯑꯁ ꯌꯥꯝꯦꯝ ꯇꯅꯥ ꯙꯌꯥ ꯊꯑ ꯎꯝ ꯃꯥꯅ ꯅꯨꯡꯉꯥꯏꯇꯕ ꯋꯥꯔꯤ ꯂꯩꯕꯁꯨ ꯃꯥꯗꯤ ꯐꯣꯡꯗꯣꯛꯇꯦꯕ ꯑꯗꯨꯝ ꯍꯔꯥꯎꯔꯒ ꯃꯤꯅ ꯀꯩꯅꯣꯒꯤ ꯃꯤ ꯌꯥꯝꯕꯗ ꯃꯤ ꯌꯥꯝꯅ ꯆꯥꯟꯅꯕꯗꯣ ꯑꯗꯨꯝ ꯆꯠꯂꯒ ꯀꯣ ꯑꯁ ꯅꯨꯡꯉꯥꯏꯅꯦ ꯅꯨꯡꯉꯥꯏꯅꯦ ꯀꯥꯅ ꯀꯣ ꯎꯝ ꯅꯍꯥꯁꯨ ꯏꯕꯥꯅꯤ ꯋꯥꯔꯤ ꯁꯥꯟꯅꯑꯦ ꯀꯩꯗ ꯂꯩꯕ꯭ꯔꯣ ꯍꯥꯏ ꯑꯁ ꯑꯩ ꯈꯨꯟꯗ ꯂꯩꯏꯅꯦ ꯀꯩꯗꯧꯉꯩ ꯂꯥꯛꯀꯦꯔꯥ ꯍꯪꯕꯗ ꯑꯁ ꯈꯪꯗ꯭ꯔꯦ ꯊꯕꯛꯁꯨ ꯌꯥꯝ ꯆꯤꯟꯕꯅꯤꯅ
ꯎꯝ ꯅꯣꯏꯗꯤ ꯂꯥꯏꯔꯦ ꯑꯩꯉꯣꯟꯗ ꯑꯝꯐꯥꯎ ꯑꯗꯨꯒꯨꯝꯕꯗꯣ ꯑꯝꯐꯥꯎ ꯉꯥꯡ ꯂꯤꯗꯦ ꯋꯥꯔꯤꯒ ꯅ ꯑꯩꯅꯗꯤ ꯂꯤꯌꯣ ꯂꯤꯌꯣ ꯍꯥꯏꯕ
ꯑꯥ
ꯅꯨꯄꯤꯅ ꯀꯔꯤ ꯈꯪꯗꯣꯏꯅꯣꯗ ꯑꯗꯨꯝ ꯂꯩꯐꯝ ꯊꯣꯛꯄ ꯂꯩꯌꯣ
ꯑꯥ
ꯑꯝ ꯑꯃꯔꯣꯝꯗ ꯌꯥꯝ ꯁꯥꯎꯅꯤꯡꯕ ꯃꯇꯥꯡꯁꯨ ꯂꯩꯗ
ꯑꯥ ꯑꯗꯨꯗꯤ ꯑꯗꯨꯅꯤ ꯂꯩꯔꯦ ꯑꯗꯨꯗꯤ ꯂꯩꯒꯅꯤ ꯑꯗꯨ ꯀꯩꯅꯣꯋꯩ ꯇꯧꯋꯤꯅ ꯀꯩꯅꯣꯒꯤ ꯁꯔꯥꯟ ꯇꯨꯔꯥꯟꯒꯤ ꯊꯕꯛꯇꯤ ꯇꯧꯗꯕꯅꯤꯅ ꯑꯗꯨꯝ ꯐꯥꯏꯅꯦ ꯃꯤ ꯑꯇꯣꯞꯄꯒꯨꯝꯅꯒ ꯁꯔꯥꯟ ꯇꯨꯔꯥꯟ ꯃꯥꯒꯤ ꯅꯨꯄꯤꯗꯒꯤ ꯂꯥꯞꯅ ꯆꯠꯄ ꯃꯇꯝꯗ ꯁꯦꯔꯥꯟ ꯇꯨꯔꯥꯟ ꯇꯧꯕ ꯑꯗꯨꯒꯤ ꯑꯗꯨꯨꯝꯕꯗ ꯂꯩꯇꯦꯕ ꯑꯩꯉꯣꯟꯗꯁꯨ ꯂꯩꯇꯦ ꯃꯉꯣꯟꯗꯁꯨ ꯂꯩꯇꯦ ꯌꯥꯝ ꯁꯤꯡꯅꯨꯀꯣ ꯑꯗꯨꯨꯝ ꯆꯠꯂꯒ ꯃꯔꯨꯞ ꯃꯄꯥꯡꯂꯣꯟꯗ ꯅꯨꯡꯉꯥꯏꯅ ꯑꯗꯨꯝ ꯋꯥꯔꯤ ꯁꯥꯕꯒ ꯀꯩꯅꯣ ꯑꯗꯨꯝ ꯇꯩꯕ ꯑꯗꯨ ꯇꯧꯕ ꯈꯛꯇꯅꯤꯕ ꯅꯪꯕꯨꯗꯤ ꯌꯥꯝ ꯂꯨꯅ ꯇꯧꯕ ꯃꯥꯜꯂꯦꯅꯦ ꯃꯥꯒꯤ ꯋꯥꯔꯤ ꯉꯥꯡꯕ ꯇꯥꯕ ꯃꯇꯝꯗꯗꯤ
ꯂꯤꯕ꯭ꯔꯥꯅꯦ ꯑꯩꯗꯤ ꯈꯪꯗꯦꯗ ꯂꯤꯕꯨ ꯂꯤꯔꯝꯗꯧ ꯃꯥꯟꯗꯦꯗ ꯃꯁꯛꯇꯨ ꯌꯦꯡꯕꯗ
ꯑꯦꯍꯦ ꯃꯔꯥꯛ ꯃꯔꯥꯛꯛꯇ ꯂꯤꯌꯦ ꯑꯗꯨ ꯑꯗꯨꯏꯅꯤꯅꯦ ꯅꯪꯁꯦ ꯅꯨꯄꯤ ꯌꯥꯝ ꯐꯖꯕ ꯂꯧꯕꯅ ꯅꯪ ꯂꯧꯍꯧꯕꯅ ꯅꯪ ꯅꯤꯡꯊꯧ ꯐꯥꯏꯀꯣ ꯃꯤ ꯑꯇꯣꯞꯄꯅ ꯂꯧꯔꯗꯤ ꯅꯨꯄꯤꯅ ꯄꯥꯏꯔꯒ ꯑꯗꯒꯤ ꯅꯪꯒꯤ ꯅꯨꯄꯤꯒꯤ ꯃꯈꯥꯗ ꯑꯗꯨꯝ ꯅꯪ ꯂꯩꯒꯗꯕꯅꯦꯅ ꯍꯥꯏꯕ ꯁꯦꯡꯕꯅꯤꯅꯦ ꯁꯤ ꯁꯤꯅꯨꯄꯤ ꯂꯧꯍꯧꯗ꯭ꯔꯗꯤ ꯑꯁ ꯑꯩꯁꯦ ꯀꯩꯅꯣꯒꯤ ꯂꯩꯕ ꯌꯥꯔꯔꯣꯏꯕꯅ ꯀꯥꯏꯅꯒ ꯍꯥꯏꯔꯛꯏꯕ
ꯌꯦ ꯍꯪ ꯀꯔꯤ ꯀꯔꯤꯕꯨ ꯁꯥꯔꯒ ꯆꯠꯂꯤꯅꯣ ꯈꯪꯗꯦ
ꯎ
ꯃꯤꯗꯤ ꯃꯥꯒꯤ ꯅꯨꯄꯤꯕꯨ ꯌꯥꯝ ꯌꯥꯝ ꯃꯄꯥꯟ ꯊꯣꯛꯄ ꯀꯥꯟꯗ ꯊꯥꯒꯠ ꯄꯥ ꯋꯥꯍꯩꯒꯨꯝꯕ ꯍꯥꯏ ꯅꯪꯗꯤ ꯑꯗꯨꯒꯨꯝꯕ ꯋꯥꯍꯩꯗꯨꯁꯨ ꯍꯥꯏꯗꯦ ꯍꯥꯏꯅꯀꯣ
ꯑꯦ ꯉꯥꯡꯕꯅꯤꯗ ꯌꯥꯝ ꯊꯛ ꯎꯝ ꯎꯝ ꯀꯩꯅꯣꯒꯤ ꯌꯥꯝ ꯊꯥꯒꯠꯄꯁꯨ ꯀꯩꯅꯣꯒꯤ ꯅꯨꯡꯉꯥꯏꯇꯕ ꯑꯗꯨꯒꯤ ꯑꯁ ꯑꯩ ꯅꯨꯄꯤꯗꯤ ꯐꯩꯅꯦ ꯑꯗꯨꯒ ꯃꯥꯅ ꯉꯥꯡꯕ ꯃꯍꯨꯠꯇꯨꯗꯤ ꯑꯩꯈꯣꯏꯅ ꯉꯥꯡꯕ ꯑꯗꯨꯅ ꯍꯦꯟꯅ ꯐꯩꯕ ꯀꯩꯅꯣꯒꯤ ꯅꯨꯄꯥ ꯑꯇꯣꯞꯄꯈꯩꯗꯤ ꯑꯁ ꯑꯩ ꯅꯨꯄꯤꯗꯤ ꯎꯝ ꯑꯩ ꯅꯨꯄꯤꯗꯤ ꯁꯨꯃꯥꯏꯅ ꯇꯧꯋꯦ ꯑꯩ ꯅꯨꯄꯤꯗꯤ ꯁꯨꯃꯥꯏꯅ ꯇꯧꯋꯦ ꯌꯥꯝ ꯐꯥꯅꯦ ꯀꯥꯏꯅ ꯃꯊꯟꯇꯥ ꯁꯨꯝ ꯑꯣ ꯑ ꯑ ꯑ ꯎꯝ ꯃꯁꯥꯅ ꯐꯣꯡꯗꯣꯛꯆꯔꯒ ꯑꯗꯨꯒꯤ ꯀꯩꯅꯣ ꯇꯧꯕ ꯃꯇꯝꯗ ꯑꯇꯣꯞꯄꯁꯨ ꯀꯩꯅꯣꯒꯤ ꯇꯥꯅꯤꯡꯗꯕ ꯂꯩꯕꯀꯣ ꯑꯗꯨ ꯗꯤꯗꯤ ꯑꯗꯨ ꯅꯪ ꯉꯥꯡꯉꯟꯕ ꯅꯨ ꯅꯨꯄꯥꯈꯣꯏꯗꯣ ꯃꯥꯒꯤ ꯅꯨꯄꯤ ꯐꯠꯇꯕꯅꯤ ꯑꯗꯨꯒꯤ ꯉꯥꯡꯗꯕꯅꯕ ꯉꯥꯡꯗꯕꯅ ꯑꯗꯨꯅ ꯐꯩꯌꯦꯕ
ꯎꯝ
ꯑꯩ ꯅꯨꯄꯤ ꯐꯖꯩꯅꯦ ꯀꯩꯅꯣ ꯇꯧꯋꯦꯅꯦ ꯁꯨꯃꯩ ꯇꯧꯏꯅꯦ ꯁꯨꯃꯩ ꯇꯧꯏꯅ ꯉꯥꯡꯕꯗꯣ ꯃꯥꯒꯤ ꯅꯨꯄꯤ ꯐꯠꯇꯕꯅꯦ ꯑꯗꯨ ꯑꯗꯨ ꯅꯨꯄꯥꯅ ꯉꯥꯡꯕꯗꯣ ꯉꯥꯡꯗꯕꯅ ꯉꯥꯡꯗꯕꯅ ꯃꯥꯒꯤ ꯅꯨꯄꯤ ꯌꯥꯝ ꯐꯔꯒ ꯃꯥꯒꯤ ꯅꯨꯄꯤ ꯑꯐꯕꯗꯣ ꯃꯤꯕꯨ ꯈꯪꯍꯟꯅꯤꯡꯗꯕ ꯑꯗꯨꯒꯤ ꯑꯇꯣꯞꯄꯅ ꯑꯩꯅ ꯂꯥꯛꯔꯒ ꯃꯥꯁꯤ ꯁꯨꯃꯥꯏꯅ ꯇꯧꯋꯦ ꯁꯨꯃꯥꯏꯅ ꯇꯧꯋꯦ ꯍꯥꯏꯕꯗꯣ ꯑꯩꯅ ꯑꯩꯅ ꯑꯩ ꯏꯊꯟꯇ ꯈꯪꯕꯅ ꯑꯁ ꯑꯗꯨꯗꯤ ꯅꯪꯒꯤ ꯅꯨꯄꯤꯗꯤ ꯐꯩꯍꯦ ꯅꯪꯁꯨ ꯁꯨꯃꯥꯏ ꯇꯧꯏꯅꯦ ꯁꯨꯃꯥꯏ ꯇꯧꯋꯦꯅ ꯑꯩꯈꯣꯏꯅ ꯑꯗꯨꯝ ꯑꯩꯈꯣꯏꯅ ꯉꯥꯡꯂꯛꯀꯗꯕꯅꯦꯕ
ꯎꯝꯝ
ꯑꯩꯁꯨ ꯅꯪꯉꯣꯟꯗ ꯂꯥꯛꯇ꯭ꯔꯁꯨ ꯑꯩꯗꯤ ꯈꯪꯈ꯭ꯔꯦꯗ ꯅꯪꯁꯨ ꯅꯪ ꯅꯪꯕꯨꯁꯨ ꯀꯩꯅꯣꯒꯤ ꯊꯦꯡꯅꯗ꯭ꯔꯒ ꯋꯥꯔꯤ ꯁꯥ ꯁꯥꯗ꯭ꯔꯕꯁꯨ ꯀꯣ ꯑꯗꯨꯒꯤ
ꯎꯝ
ꯅꯪꯒꯤ ꯀꯩꯅꯣꯒꯤꯗ ꯅꯪꯒꯤ ꯅꯨꯄꯥꯗꯨ ꯇꯤꯟꯅꯕ ꯃꯇꯝꯗ ꯃꯥ ꯃꯥꯒꯤ ꯅꯨꯄꯤꯁꯦ ꯀꯔꯝ ꯃꯤꯅꯣ ꯃꯤ ꯐꯕ꯭ꯔꯥ ꯃꯤ ꯐꯠꯇꯕ꯭ꯔꯥ ꯁꯃꯥꯏ ꯇꯧꯕ꯭ꯔꯥ ꯑꯗꯨꯒꯤ ꯃꯉꯣꯟꯗꯒꯤꯗꯤ ꯑꯩ ꯂꯣꯏꯅꯃꯛ ꯈꯪꯉꯦ꯫ ꯈꯪꯉ ꯈꯪꯉꯦꯕ ꯀꯩꯅꯣꯒꯤ ꯅꯪꯒꯤ ꯅꯨ ꯄꯥꯁꯨ ꯇꯤꯟꯅꯕ ꯀꯨꯏꯈ꯭ꯔꯕꯅꯤꯅꯀꯣ
ꯎꯝ
ꯑꯗꯨꯗꯤꯗꯤ ꯃꯪꯉꯣꯟꯗꯒꯤꯗꯤ ꯃꯪꯉꯣꯟꯗꯒꯤ ꯅꯪꯒꯤ ꯅꯪꯒꯤ ꯃꯔꯝꯗ ꯑꯩꯅ ꯈꯪꯕ ꯑꯗꯨ ꯑꯗꯨꯅ ꯍꯦꯟꯅ ꯐꯩꯌꯦꯕ
ꯑꯗꯨꯅꯤ ꯑꯗꯨꯕꯨꯗꯤ
ꯑ
ꯅꯨꯄꯤ ꯍꯥꯏꯕꯁꯤꯗꯤ ꯃꯔꯛ ꯃꯔꯛꯇ ꯊꯥꯒꯠꯄꯤꯕꯁꯨ ꯍꯔꯥꯎꯋꯤꯗꯅ ꯍ ꯍ ꯈꯪꯗ꯭ꯔꯦ ꯑꯉꯥꯡꯅ ꯍꯟꯅꯨꯕꯗ ꯂꯩꯁꯤꯜꯂꯨꯗꯅ ꯀꯣꯏꯕ ꯂꯥꯡꯕꯒ ꯐꯪꯗ꯭ꯔꯦ
ꯑꯗꯨꯅꯦ ꯑꯉꯥꯡ ꯑꯉꯥꯡ ꯑꯉꯥꯡ ꯑꯉꯥꯡ ꯃꯆꯥꯅꯨꯄꯤꯗꯨꯗꯤ ꯁ꯭ꯀꯨꯜ ꯀꯥꯔꯝꯒꯅꯤꯅꯦ
ꯍꯣꯏ ꯀꯥꯔꯦ
ꯕꯨ ꯃꯥꯜꯂꯗꯤ ꯃꯆꯤꯟ ꯌꯥꯝ ꯀꯟꯕ ꯃꯥꯜꯂꯦ ꯂꯥꯏꯔꯤꯛꯁꯨ ꯍꯩꯒꯅꯤ
ꯑꯁ ꯈꯪꯗ꯭ꯔꯦ ꯅꯤꯉꯥꯏ ꯆꯥꯎ ꯅꯤꯡꯉꯥꯏ ꯀꯟꯕꯁꯦ
ꯑꯣ
ꯂꯥꯏꯔꯤꯛꯄꯨ ꯑꯗꯨꯝ ꯄꯥꯒꯦ ꯍꯥꯏꯕꯗ ꯁꯥꯎꯅꯤꯡꯕ ꯑꯃ ꯌꯥꯎꯔꯕꯅꯦ
ꯍ ꯍ ꯑꯗꯨ ꯑꯗꯨꯅ ꯐꯥꯏꯅꯦ ꯑꯗꯨꯅ ꯀꯔꯤꯒꯤ ꯁꯥꯎꯅꯤꯡꯕ꯭ꯔꯅꯦ ꯄꯥꯎ ꯄꯥꯎ ꯍꯥꯏꯒꯗꯕꯅꯤꯅꯦ ꯃꯥꯒꯤ ꯃꯅꯥꯛꯇ ꯐꯝꯔꯒ ꯇꯝꯒꯗꯕꯅꯦ
ꯑꯁ ꯃꯤꯅ ꯇꯨꯝꯅꯤꯡꯀꯥꯟꯗꯒꯨꯝꯕ ꯊꯕꯛ ꯇꯧꯔꯤꯀꯥꯟꯗꯒꯨꯝꯕ ꯇꯥꯛꯄꯤꯌꯣꯅ ꯂꯥꯏꯔꯤꯛ ꯄꯥꯏꯔꯒ ꯂꯥꯛꯄꯗ ꯑꯃꯔꯣꯝꯗ ꯁꯥꯎꯅꯤꯡꯕ ꯃꯇꯥꯡ ꯌꯥꯎꯔꯕꯅꯤ꯫
ꯑ
ꯃꯊꯟꯇ ꯂꯩꯕꯒꯤ ꯃꯇꯝ ꯂꯦꯟꯐꯝ ꯂꯩꯇꯕꯒꯤꯀꯣ ꯂꯥꯏꯔꯤꯛ